ꯍꯜꯂꯣ ꯍꯜꯂꯣ ꯀꯩꯗꯧꯔꯤꯅꯣ ꯀꯩꯗꯧꯔꯝꯃꯤꯅꯣꯕ ꯁꯣꯝꯁꯦ ꯁꯤ ꯁꯤꯗ ꯀꯅꯥ ꯁꯨꯃꯥꯏꯅ ꯁꯤꯗ ꯎ ꯀꯌꯥ ꯎꯝ ꯎꯝ
ꯎꯝ ꯎꯝ ꯆꯥꯛꯅ ꯑꯁ ꯑꯩ ꯍꯥꯟꯅꯇ ꯂꯣꯏꯁꯟꯒꯦꯁꯦ ꯅꯪꯒꯤ ꯀꯣꯟꯅ ꯇꯧꯔꯛ ꯂꯣꯏꯗ꯭ꯔꯤꯌꯦ ꯑꯦꯁ ꯂꯣꯏꯔꯦꯌꯦ ꯖꯤꯔꯣ ꯃꯌꯥꯝꯖꯦ ꯂꯣꯏꯔꯦꯌꯦ꯫ ꯀꯥꯏ ꯂ ꯑꯣꯏꯗꯅꯣ ꯀꯥꯏ ꯂ ꯑꯣꯏꯗꯅꯣ ꯀꯥꯏ ꯂꯣꯏꯗꯅꯣ ꯎ ꯎꯝ ꯎꯝ ꯁꯤ ꯆꯨꯞꯀꯅꯨ ꯁꯤ ꯆꯨꯞꯀꯅꯨ ꯀꯥꯗꯤ ꯆꯨꯞꯄꯤꯁꯤ ꯀꯩꯅꯣ ꯅꯪꯅ ꯎꯝ ꯑꯩꯉꯣꯟꯗꯒꯤ ꯅꯪꯒꯤ ꯖꯤꯔꯣ ꯉꯥꯛ ꯆꯠꯂꯝꯅꯤ ꯑꯗꯨꯒꯤ ꯁꯨꯏ
ꯑꯝ
ꯍꯥꯏ
ꯇꯧꯒꯅꯤ
ꯇꯧꯅꯤꯒꯥꯏꯅ ꯑꯗꯨ ꯆꯨꯞꯀꯅꯣ ꯃꯁꯤ ꯑꯣꯀꯦ ꯌꯥꯔꯣꯏꯃꯤ ꯀꯃꯥꯏꯅ ꯑꯦꯀꯥꯎꯟ ꯑꯅꯤ ꯐꯣꯟ ꯉꯧꯁꯜꯂꯛꯇꯣꯏꯅꯣꯅꯦ ꯑꯉꯥꯎꯕ ꯅꯪꯕꯣ
ꯇꯠꯈꯔꯦꯗꯣ
ꯇꯠꯅꯤꯡ ꯇꯠꯁꯅꯨ ꯀꯩꯅꯣ ꯁꯤꯗꯤ ꯁꯥꯟꯅꯗꯕꯒ ꯆꯞ ꯃꯥꯟꯅꯔꯤ ꯑꯗꯨ ꯌꯥꯅꯤ ꯎꯝ ꯀꯣꯜ ꯃꯔꯤꯒꯨꯝꯕ ꯍꯦꯟꯅ ꯁꯥꯟꯅꯗ ꯌꯥꯈꯤꯔꯣ ꯍꯧꯖꯤꯛ ꯂ ꯇꯔ ꯀꯣꯜ ꯃꯔꯤ ꯌꯥꯝ ꯊꯥꯅꯗ꯭ꯔꯤꯅꯣ ꯃꯩꯒ ꯃꯉꯥ ꯁꯗ
ꯑꯁ ꯌꯗ꯭ꯔꯦ
ꯃꯇꯦꯡ ꯈꯔ ꯇꯧꯔꯣ ꯑꯩꯅ ꯂꯣꯏꯁꯤꯟꯕꯁꯤꯗ ꯅꯣꯏꯁꯨ
ꯁꯟꯖꯤꯕꯤ
ꯂꯣꯏꯁꯤꯟꯁꯤ ꯂꯣꯏꯁꯤꯟꯁꯤ ꯂꯣꯏꯁꯤꯟꯁꯤ ꯁꯣꯏꯗꯅ ꯂꯣꯏꯁꯤꯟꯒꯅꯤ ꯉꯁꯤ ꯇꯧ꯫ ꯀꯩꯖꯥꯡ ꯑꯦ ꯐꯣꯟ ꯄꯥꯏꯅ ꯄꯥꯏꯅ ꯑꯗꯨꯝ ꯊꯣꯡꯉꯦ ꯀꯩꯅꯣ ꯏꯟꯖꯥꯡꯗꯣ ꯍꯥꯏꯕꯤꯔꯛꯑꯣ ꯑꯩ ꯊꯣꯡꯕꯤꯔꯛꯑꯒꯦ꯫ ꯏꯟꯖꯥꯡ ꯍꯥꯏꯔꯣ ꯊꯣꯡꯉꯒꯦ ꯍꯥꯏꯔꯣ ꯊꯣꯡꯉꯒꯦ
ꯏꯁ ꯑꯗꯨꯗꯤ ꯀꯔꯤꯅꯣ
ꯇꯣ
ꯆꯥꯛꯇꯨꯗꯤ ꯃꯤꯅꯤꯠꯇ ꯂꯣꯏꯌꯦ ꯏꯟꯖꯥꯡꯒꯤ ꯋꯥꯅꯤ ꯎꯝ ꯍ ꯍꯔꯦ ꯎꯝ ꯗꯎꯅꯤ
ꯎ
ꯐꫭꯟ ꯇꯧꯅꯦꯕ ꯈꯣꯟꯖꯦꯜꯒ ꯀꯪꯒꯩ ꯇꯧꯔꯒ ꯊꯣꯡꯅꯤ ꯅꯣꯏ ꯏꯆꯤꯟꯜ ꯏꯅꯥꯎꯅꯅꯦ ꯄꯤꯖ ꯌꯥꯏꯅꯦ ꯑꯩꯈꯣꯏꯁꯩ ꯑꯃꯨꯛ ꯃꯤꯒꯤ ꯁꯥꯇ꯭ꯔ ꯊꯝꯕ ꯑꯣꯏꯔꯔꯕꯗ ꯑꯩ ꯉꯍꯥꯟꯅ ꯏꯁꯥ ꯏꯎꯁꯦ ꯃꯁꯟ ꯉꯥꯛꯇ ꯉꯥꯏꯔꯅꯤ ꯃꯁꯟ ꯄꯤꯖꯗꯅ ꯌꯦꯟ ꯐꯨꯠ ꯐꯨꯠꯇꯅ ꯁꯟ ꯑꯃꯨꯛ ꯆꯥꯥꯗꯅ ꯐꯨꯠ ꯐꯨꯠꯂꯒ ꯅꯣꯏꯗ ꯇꯥꯛꯄꯤ ꯇꯝꯕꯤꯔꯤ ꯁꯨꯃꯥꯏꯅ ꯀꯅꯥ ꯇꯝꯕꯤꯒꯦ ꯅꯣꯂꯦꯖ ꯑꯐ ꯑꯐꯕ ꯉꯥꯛꯇꯅꯦ ꯄꯤꯕꯤꯔꯤꯁꯦ ꯄꯩꯁꯥꯅ ꯂꯩ ꯌꯥꯗꯕ ꯀꯣꯛꯇ ꯈꯛꯇꯪ ꯐꯨꯝꯃ ꯊꯝꯕ ꯌꯥꯕ ꯑꯗꯨ ꯈꯪꯉꯣ ꯑꯗꯨ ꯈꯪꯉꯣ ꯑꯗꯨ ꯈꯪꯗꯦꯅꯦ ꯀꯩꯅꯣꯝ ꯇꯧꯒ ꯂꯨꯄꯥ ꯇꯔꯥ ꯀꯨꯟ ꯂꯩꯕꯒ ꯄꯤꯔꯛꯑꯣ ꯍꯥꯟꯅ ꯍꯧꯋꯤꯅꯦ ꯔꯤꯖꯤꯛ ꯇꯔꯥ ꯀ꯭ꯔꯦꯖꯤꯒꯤ ꯔꯤꯖꯤꯛ ꯇꯔꯦꯠ
ꯏꯃꯥ ꯑꯩꯅ ꯇꯥꯛꯁ ꯀꯩꯅꯣ ꯕꯣꯔꯥ ꯑꯝꯃ
ꯅꯪꯅ ꯇꯥꯪꯈꯥꯏ ꯑꯃ ꯍꯦꯜꯂꯦ ꯀꯅꯥꯗꯩ
ꯇꯔꯥ ꯆꯠꯂꯦ ꯍꯥꯏꯕ ꯑꯩꯒꯤ
ꯑꯣ ꯆꯠꯁꯅꯨ ꯆꯠꯁꯅꯨ ꯀꯩꯁꯨ ꯀꯥꯏꯗꯦ ꯀꯩꯁꯨ ꯀꯥꯏꯗꯦ ꯀꯥꯏꯗꯅꯣ ꯏꯕꯨꯡꯉꯣ
ꯁ
ꯅꯞꯁꯟꯂꯛꯀꯅꯤꯍꯦ
ꯎꯝ ꯎꯝ ꯁꯤꯠ ꯔꯔꯤꯖꯦꯛ ꯀꯩ ꯔꯖꯦꯛ
ꯍꯜꯂꯣ ꯃꯨꯛ ꯇꯧꯔꯛꯑꯅꯤ ꯑꯁꯤꯅ ꯑꯁꯤ ꯌꯥꯟꯖꯜꯂꯛꯇꯅ ꯅꯪ ꯉꯑꯁꯤ꯫ ꯑꯧ ꯏꯕ ꯂꯥꯏꯅꯕ ꯑꯗꯨꯗꯤ ꯋꯥꯟꯇꯨꯗꯨ ꯇꯧꯔꯁꯤꯔꯣ
ꯎ
ꯅꯪꯒꯤ ꯅꯁꯛꯇꯨꯒ ꯁꯠꯇꯒ ꯍꯥꯏ ꯍꯥꯏ ꯇꯥꯏ ꯇꯥꯏ ꯀꯩꯅꯣ ꯀꯃꯥꯏꯅ ꯇꯧꯁ‌ꯦꯕꯣ ꯄꯩꯁ ꯄꯨꯊꯣꯔꯛꯎꯑꯣ ꯆꯁꯦ
ꯄꯩꯁꯥꯏ ꯄꯩꯁꯥ ꯉꯥꯛꯇꯅꯤꯅꯦ
ꯎꯝ ꯂꯩꯔꯝꯃꯅꯤ ꯅꯪ ꯂꯩꯕ꯭ꯔꯣ ꯅꯈꯨꯠꯇ ꯀꯌꯥ ꯂꯩ ꯁꯖꯔꯒꯦꯅꯦ ꯅꯀꯣꯡꯖꯦ ꯎꯝ꯫ ꯑꯩ ꯀꯩ ꯏꯟꯖꯥꯡ ꯊꯣꯡꯗꯣꯏꯅꯣ ꯑꯁ ꯃꯊꯥ ꯗꯨꯝ ꯁꯥꯏꯍ‌ꯦ꯫
ꯑꯁ ꯏꯟꯖꯥꯡꯕꯨ
ꯀꯔꯤꯅꯣ ꯑꯃ ꯍꯦꯛꯇ ꯊꯣꯡꯗꯣꯏꯁꯤꯕꯣ ꯂꯩꯇ꯭ꯔꯗꯤ ꯉꯥꯎꯋꯦꯕ
ꯑꯥ ꯂꯩ ꯂꯩ ꯏꯟꯖꯥꯡ ꯂꯩ
ꯀꯔꯤ
ꯉꯁꯥꯏ ꯇꯨꯝ ꯍꯧꯒꯠꯂꯛꯄꯗꯒꯤ ꯑꯩꯅ ꯇꯥꯛꯁ ꯇꯧꯔꯛꯄꯁꯤ ꯆꯥꯝꯃꯈꯛ ꯇꯧꯕꯗ ꯉꯥꯏꯔꯤꯅꯦ ꯇꯧꯔꯤꯁꯦ
ꯑꯩꯈꯣꯏꯗꯤ ꯃꯤꯅꯤꯠ ꯑꯃꯗ ꯑꯗꯨꯝ ꯇꯥꯛꯁ ꯆꯥꯝ ꯆꯅꯤ ꯎꯝ ꯊꯥꯗꯔꯝꯃꯅꯤ ꯎꯝ ꯎꯝ ꯎꯝ ꯎꯝ ꯎꯝ ꯎꯝ ꯎꯝ ꯎꯝ ꯎꯝ ꯎꯝ ꯎꯝ ꯍꯣꯏ ꯍꯣꯏ ꯍꯣꯏ ꯍꯣꯏ ꯆꯨꯨꯝꯃꯤ ꯆꯨꯨꯝꯃꯤ ꯆꯨꯝꯃꯤ ꯆꯨꯝꯃꯤ ꯁꯨꯝ ꯑꯂꯥꯎꯗꯕꯨ ꯇꯧꯍꯜꯂꯦ ꯑꯩꯗꯤ ꯉꯔꯥꯡ ꯅ ꯑꯃ ꯕꯦꯅꯥꯎ ꯄꯤꯊꯣꯛꯈ꯭ꯔꯣꯗꯅ
ꯇꯧꯁꯤ ꯌꯥꯔꯣꯏꯗꯕꯖꯦ ꯑꯁꯤꯒꯤ ꯒꯦꯝ ꯂꯥꯏꯆꯨꯖꯦ
ꯌꯥꯕꯅꯦꯍꯦ꯫ ꯃꯥ ꯉꯔꯥꯡ ꯇꯧꯏ ꯀꯩꯅꯣ ꯑꯩꯅ ꯇꯧꯋ ꯃꯥ ꯒꯦꯝ ꯌꯥꯎꯗ꯭ꯔꯕꯅꯤꯍꯦ ꯚꯥꯏ ꯌꯥꯎꯕ꯭ꯔꯣ ꯀꯩ ꯒꯦꯝ
ꯎꯝ ꯅꯪ ꯐꯣꯟ ꯃꯃꯥꯏ ꯀꯥꯅꯣ
ꯑꯦ ꯑꯁꯤ ꯑꯣꯏꯔꯔꯣꯏ ꯁꯤ ꯑꯉꯥꯡꯖꯤꯃ ꯑꯣꯏꯔꯔꯣꯏ꯫
ꯑꯁꯤ ꯅꯠꯇ ꯇꯦꯗꯤꯡ ꯇ꯭ꯔꯦꯗꯤꯡꯗ ꯌꯥꯝꯅ
ꯆꯠꯅꯤꯡꯗꯦ ꯍꯥꯟꯅ ꯃꯥꯡꯖꯤꯟ ꯊꯥꯅ ꯌꯥꯝ ꯆꯦꯜꯂꯝꯕ ꯍꯥꯏꯇꯥꯔꯦ ꯖꯔ꯫ ꯍꯧꯖꯤꯛꯇꯤ ꯅꯣꯡꯃ ꯅꯣꯡꯃꯒꯤ ꯁꯣꯊꯕ ꯁꯣꯊꯕ ꯁꯣꯊꯕ ꯅꯣꯡꯃꯒꯤ ꯁꯣꯊꯔꯛꯄꯅ ꯍꯧꯖꯤꯛꯇꯤ
ꯑꯩ ꯐꯣꯟ ꯄꯩꯁꯥ ꯑꯃ ꯍꯥꯞꯆꯤꯟꯒꯦ ꯂꯥꯏ ꯅꯪ ꯗꯥꯃ ꯅꯪꯒꯤ ꯄꯥꯁ ꯌꯥꯝ ꯂꯥꯏꯅ ꯇꯧꯒꯦ ꯌꯥꯏꯌꯦ꯫
ꯑꯁ ꯇꯨꯂꯦ ꯑꯁ ꯑꯣꯏꯔꯣꯏ ꯄꯥ ꯆꯠꯊꯣꯛꯑꯣ ꯌꯥꯔꯦ ꯃꯨꯊꯤ꯫ ꯃꯤ ꯃꯇꯧ ꯇꯝꯃꯒ ꯆꯪꯒꯗꯕꯅꯠꯇꯦ ꯆꯪꯉꯣ꯫ ꯂꯩꯁꯥꯒꯤ ꯆꯪꯉꯣ ꯍꯥꯏꯔꯒꯦ
ꯇꯧꯅꯤꯡꯗꯦ ꯇꯧꯗꯦ ꯃꯤꯒꯤ ꯃꯇꯧ ꯇꯝꯃ ꯇꯧꯗꯣꯏ ꯁꯔꯨꯛꯛꯇꯤ ꯇꯣꯛꯑꯒꯦꯍꯦ
ꯏꯁ꯫
ꯀꯩꯁꯨ ꯂꯩꯕ ꯊꯕꯛ ꯅꯠꯇꯦ ꯏꯃꯣꯁꯟꯖꯤꯅ ꯈꯔ ꯉꯝꯗꯕꯩ ꯑꯗꯨꯕꯨ ꯍꯥ ꯍꯥ ꯍꯥ꯫
ꯅꯤꯁꯥꯆꯥꯠ
ꯃꯤ ꯇꯧꯔꯛꯈꯤꯅꯤ ꯇꯧꯔꯛꯈꯤꯅꯤ ꯎꯝ ꯎꯝ ꯎꯝ ꯎꯝ ꯄꯥꯏꯔ ꯀꯥꯟꯗ ꯒꯌꯥꯟ ꯂꯥꯛꯑꯅꯤꯗ ꯄꯥꯏꯔ ꯀꯥꯟꯗ꯫ ꯎꯝ ꯎꯝ ꯍꯣꯏ ꯍꯣꯏ ꯍꯣꯏ ꯃꯩ ꯆꯩꯅ ꯐꯪꯗ꯭ꯔꯤꯕꯥꯎ ꯈꯪꯗꯕꯅꯤꯀꯣ ꯉꯁꯤ ꯀꯌꯥ ꯒꯦꯝ ꯁꯥꯟꯅꯔ ꯑꯗꯨꯝ ꯂꯩꯕ ꯅꯪꯅ ꯀꯔꯤꯕꯨ ꯎꯝ ꯎꯝ ꯎꯝ ꯑꯣꯏꯅꯤ ꯃꯤ ꯂꯦꯔꯅ ꯃꯨꯊꯤ ꯍꯥꯏꯖꯦ ꯁꯑꯣꯝ
ꯑꯩꯈꯣꯏ ꯁꯣꯟꯗꯗꯤ ꯀꯔꯣꯔ ꯄꯇꯤ ꯍꯥꯏꯇꯥꯔꯦ
ꯎꯝ ꯇꯔꯥ ꯄꯇꯤꯕꯨ ꯑꯣꯏꯗꯕ ꯅꯪꯅ
ꯀꯔꯣꯔ ꯆꯥꯝꯃꯒꯤ ꯀꯔꯣꯔ ꯆꯥꯝꯃꯒꯤ ꯃꯄꯨ ꯋꯥꯟꯗꯦ꯫
ꯎꯝ ꯏꯁꯁ ꯀꯔꯣꯔ ꯆꯥꯝꯗꯤ ꯀꯩꯗꯧꯔꯨꯅꯤ ꯀ꯭ꯔꯣꯔ ꯆꯥꯝꯗꯨꯗꯤ ꯃꯤꯠꯅ ꯀꯨꯞꯄꯗ ꯂꯣꯏꯍꯦ꯫ ꯁꯠ ꯑꯁ ꯐꯣꯔꯦꯁꯇꯒꯤꯕ ꯑꯁ ꯂꯣꯏꯔꯦ ꯐꯣꯔꯦꯁ ꯄ ꯑꯣ
ꯐꯣꯔꯦꯛꯁ
ꯅꯧꯕꯗ ꯌꯥꯝ ꯄꯟꯕ ꯌꯥꯗꯦꯅꯦ ꯑꯁꯤ ꯄ ꯄꯥꯜꯂꯦꯁꯦ ꯗꯨꯕꯗ ꯑꯔꯣꯟ ꯑꯊꯣꯛ ꯌꯥꯝ ꯄꯟꯕ ꯌꯥꯗꯦ ꯁꯤꯗ ꯌꯥꯗꯦ ꯍꯥꯏꯔꯃꯤꯀꯣ ꯌꯥꯠꯂꯛꯀꯅꯤ ꯑꯗꯩꯗꯤ ꯊꯤꯟꯖꯜꯂꯛꯑꯣꯔꯥ ꯑꯩ ꯄꯨꯡ ꯃꯥꯄꯟꯒ ꯃꯤꯅꯤꯠ ꯀꯨꯟ ꯁ꯭ꯋꯥꯏꯗꯒꯤꯩ ꯆꯥꯛ ꯊꯣꯡꯕ ꯍꯧꯅꯤ ꯑꯗꯨꯕꯨꯛꯇ꯫ ꯐꯣꯟ ꯀꯣꯜ ꯇꯔꯦꯠ ꯅꯤꯄꯥꯟꯗꯤ ꯂꯣꯏꯁꯟꯗ ꯌꯥꯗꯕꯅꯤ꯫ ꯄꯨꯡ ꯇꯔꯥꯃꯥꯊꯣꯏ ꯐꯥꯎ ꯃꯅꯨꯡꯗ ꯑꯩ ꯐꯣꯟ ꯀꯣꯟ ꯁꯨꯅꯕ ꯁꯥꯟꯅ ꯊꯣꯛꯀꯅꯤ ꯉꯁꯤ ꯎꯝ ꯀꯛꯅꯤ ꯅꯅꯥ ꯁꯥꯅꯤ ꯑꯉꯥꯡ ꯑꯗꯩ
ꯆꯁ ꯑꯗꯨꯗꯤ ꯆꯠꯂꯣꯏꯅꯦꯍꯦ꯫ ꯃꯤꯅꯤꯠ ꯇꯔꯥꯗ ꯂꯣꯏꯅꯤ
ꯀꯩꯅꯨꯃꯤꯠꯇ ꯂꯣꯏꯒꯦ ꯅꯅꯥ ꯁꯥꯅꯤ ꯑꯉ ꯅꯅꯥ ꯁꯥꯅꯤ ꯍꯥꯏꯁꯤꯅꯦ
ꯑꯁ
ꯏꯀꯥꯏꯕ ꯈꯪꯗꯕ ꯑꯩꯈꯣꯏꯃꯥꯟꯗꯅ ꯊꯅꯥꯎꯕꯨ ꯑꯁ ꯇꯨꯝꯃꯝꯃꯅꯤꯒ ꯋꯥꯔꯦ ꯍꯅꯤꯉ
ꯍ
ꯍꯣꯠꯅꯕ ꯀꯜꯂꯨ ꯍꯣꯠꯅꯕ ꯀꯜꯂꯣ꯫ ꯑꯩꯒꯤ ꯇꯥꯛꯁ ꯋꯥꯟ ꯊꯥꯎꯖꯟ ꯐꯥꯏꯚ ꯍꯟꯗ꯭ꯔꯦꯠ ꯐꯤꯞꯇꯤ꯫ ꯑꯗꯨꯝ ꯃꯌꯥꯝ ꯄꯟꯕ ꯌꯥꯗ ꯐꯨꯕꯤꯔꯁꯅ ꯂꯤꯗꯔꯅ
ꯑꯁ
ꯁꯨꯏ ꯆꯥꯛ꯫ ꯁ ꯂꯥꯑꯝꯃꯦꯅ ꯇꯧꯔꯤꯁꯦ ꯆꯥꯅꯤꯡꯉꯥꯏ ꯎꯝ ꯂꯩꯔꯝꯃꯅꯤ ꯑꯣ ꯍꯣ꯫ ꯃꯥꯅꯤ ꯃꯥꯅꯤ ꯆꯨꯝꯃꯤ ꯆꯨꯝꯃꯤ ꯑꯣ ꯇꯥꯃꯣꯈꯣꯏꯅ ꯍꯥꯏꯔꯗꯤ ꯌꯥꯔꯦ ꯀꯩꯅꯣ꯫ ꯑꯣ ꯃꯥꯅꯤ ꯃꯥꯅꯤ ꯆꯨꯝꯃꯤ ꯆꯨꯝꯃꯤ
ꯀꯗꯤꯌꯥ ꯑꯃ ꯂꯧꯥꯎꯗ
ꯀꯔꯤ ꯍꯥꯎ ꯅꯥꯏ
ꯑꯩꯖꯦ ꯑꯩꯖꯦ ꯀꯏꯝꯇ ꯁꯣꯏꯕ ꯅꯠꯇꯦ ꯀꯏꯝꯇ꯫ ꯑꯩꯉꯣꯟꯗ ꯀꯩꯅꯣ ꯂꯩ ꯂꯣꯏꯅ ꯈꯪꯉꯦꯕ ꯁꯤ ꯇꯥꯛꯑꯁꯤ ꯇꯧꯅꯤ ꯂꯣꯏꯅ ꯈꯪꯉꯥꯏ ꯉꯝꯗꯕ ꯏꯃꯣꯁꯟꯁꯦ ꯌꯥꯗꯦꯕ ꯁꯣꯏꯕ
ꯇ꯭ꯔꯦꯠ ꯆꯪꯗꯦꯅ ꯃꯊꯣꯡ ꯃꯅꯗꯤ ꯈꯪꯗ꯭ꯔꯦ ꯀꯥꯏꯗꯒꯤ ꯑꯩ ꯋꯥꯟ ꯇꯨ ꯁꯥꯚꯃꯨꯛꯇꯤ ꯊꯣꯡꯉ ꯑꯃꯅ ꯆꯥꯡ ꯃꯅ ꯎ
ꯅꯁꯥꯒꯤ ꯑꯃ ꯑꯗꯨꯝ ꯂꯤꯃꯤꯠ ꯑꯃ ꯊꯝꯃ ꯆꯪꯉꯕ ꯈ꯭ꯋꯥꯏ ꯐꯍ ꯂꯩꯔꯦ
ꯌꯥꯃꯤ ꯎꯝ ꯑꯗꯨꯗꯤ ꯑ ꯁꯕꯦꯟ ꯁꯕꯦꯟ ꯅꯨꯡꯉꯥꯏꯔꯗꯤ ꯎꯝ ꯕꯠꯃꯤꯟꯇꯟ ꯆꯪꯅ ꯣꯜ ꯃꯥꯅꯦꯦ ꯄꯦꯔꯥꯅꯤ ꯎꯝ
ꯏꯁꯀꯥꯞꯄꯔꯅꯤꯍꯦ ꯇꯧꯔꯛꯇꯣꯏꯅꯤꯀꯣ꯫